ꯍꯜꯂꯣ ꯀꯩꯗꯧꯔꯤꯅꯣ ꯅꯪꯕꯣ
ꯆꯥꯛ ꯆꯥ ꯇꯣꯛꯂꯒꯥ ꯂꯩꯕꯅꯦ
ꯀꯔꯤ ꯏꯟꯁꯥꯡꯅꯣ
ꯑ ꯌꯥꯝ ꯍꯥꯎꯕꯔ ꯍꯥꯎꯕꯔ ꯃꯈꯣꯡ ꯃꯔꯤ ꯆꯕꯤꯒꯦ
ꯌꯥꯝ ꯍꯥꯎꯕ꯭ꯔꯥ ꯍꯥꯎꯗꯕ꯭ꯔꯥ ꯌꯥꯝꯅꯗꯤ ꯆꯥꯊꯣꯛꯈ꯭ꯔꯦ ꯍꯥꯏꯌꯣ
ꯃꯈꯣꯡ ꯃꯔꯤ ꯆꯠꯊꯣꯛꯈ꯭ꯔꯦ ꯃꯈꯣꯡ ꯃꯔꯤ
ꯀꯩ ꯍꯟꯖꯥꯡꯅꯣ
ꯃꯈꯣꯡ ꯃꯔꯤ ꯅꯪ ꯈꯪꯗ꯭ꯔꯕꯣ ꯃꯈꯣꯡ ꯃꯔꯤ ꯍꯥꯏꯕ ꯑꯣ ꯑꯣꯛ ꯑꯣꯛ ꯍꯥꯏꯕꯅꯤꯗ ꯑꯣꯛ ꯏꯟꯖꯥꯡ
ꯑꯩꯗꯤ ꯑꯁ ꯏꯟꯖꯥꯡ ꯍꯧꯇꯄꯒꯤ ꯆꯥꯛ ꯆꯥꯅꯤꯡꯗ꯭ꯔꯗꯅ ꯑꯗꯨꯝ ꯂꯩꯗ
ꯑꯁ ꯏꯟꯁꯥꯡ ꯍꯥꯎꯇꯔꯥꯗꯤ ꯆꯥꯔꯨꯔ ꯅꯣꯗ ꯍꯌꯦꯡ ꯆꯥꯔꯣꯗ
ꯑꯗꯨꯁꯨ ꯉꯝꯗꯕ ꯑꯣꯏ ꯍꯣꯏꯔꯦꯟ ꯕꯣꯜ ꯌꯦꯡꯒꯥꯅꯤ ꯀꯔꯤ
ꯑꯗꯨꯅꯦ ꯆꯥꯛ ꯈꯥꯡꯂꯒ ꯌꯦꯡꯉꯣ
ꯌꯥꯗꯦꯗ ꯅꯪ ꯑꯣꯏꯅ ꯈꯥꯏꯌꯣ ꯑꯗꯨꯗꯤ
ꯑꯗꯨꯗꯤ ꯇꯞꯇꯥꯥ ꯏꯟꯖꯥꯡꯁꯤꯡꯈ꯭ꯔꯕꯣ
ꯑꯁ ꯑꯩꯖꯨ ꯍꯧꯖꯤꯛ ꯐꯣꯟ ꯇꯧꯕ ꯂꯣꯏꯔꯗꯤ ꯄ꯭ꯂꯦꯠ ꯑꯅꯤ ꯑꯍꯨꯝ ꯁꯦꯊꯣꯛꯀꯅꯤꯅꯦ
ꯑ
ꯃꯁꯤꯁꯤ ꯑꯔꯖꯦꯟ ꯉꯁꯤ ꯑꯥꯔꯖꯦꯟꯇꯤꯅꯥ ꯁꯅꯥꯒꯅꯤ ꯄꯋ꯭ꯔ ꯂꯩꯇ꯭ꯔꯗꯤ ꯌꯥꯗꯦ
ꯑꯩ ꯑ꯭ꯔꯖꯦꯟꯇꯤꯅꯥ ꯊꯧꯕ꯭ꯔꯅꯦꯍꯦ
ꯉꯥꯁꯤ ꯑꯥꯔꯖꯦꯟꯇꯤꯅꯥ ꯄꯨꯡ ꯑꯅꯤꯗ ꯂꯩ ꯍꯥꯏꯕ ꯅꯪ ꯈꯪꯗ꯭ꯔꯥ ꯑꯩꯒꯤ ꯇꯤꯝꯅꯦ ꯑꯗꯣ ꯑꯩꯒꯤ ꯕ꯭ꯔꯗꯔꯁꯤꯡꯅꯦ
ꯑꯁ
ꯑꯩꯒꯤ ꯑꯩꯒꯤ ꯈ꯭ꯋꯥꯏ ꯑꯩꯒꯤ ꯈ꯭ꯋꯥꯏꯗꯒꯤ ꯑꯍꯟꯗꯣ ꯑꯩꯒꯤ ꯕ꯭ꯔꯗꯔ ꯎꯝ ꯔꯣꯅꯦꯜꯗꯣ ꯁꯤꯕꯅꯤꯅ ꯃꯥꯒꯤ ꯃꯈꯥꯗ ꯑꯔꯖꯦꯟ ꯑ ꯃꯦꯁꯤ ꯂꯩꯕꯗꯣ ꯃꯥ ꯉꯥ ꯉꯁꯤ ꯑꯃꯨꯛ ꯁꯥꯟꯅꯒꯅꯤꯅꯦ ꯍꯌꯦꯡ ꯅꯦꯕꯥ
ꯑꯩ ꯃꯦꯁꯤꯅ ꯑꯍꯟꯅꯤꯅ ꯀꯩꯅꯣ
ꯑꯦ ꯔꯣꯅꯦꯜꯗꯣꯅ ꯑꯍꯟꯅꯦ ꯃꯦꯁꯤꯅ ꯈꯔ ꯑꯉꯥꯡꯅꯦ ꯃꯁꯥ ꯑꯗꯨꯅ ꯑ ꯃꯦꯁꯤ ꯃꯆꯥꯛꯇꯣ ꯈꯔ ꯍꯟꯕ ꯋꯥꯅꯦ
ꯈꯔ ꯄꯤꯛꯀꯦ ꯍꯥꯏꯅ ꯃꯅꯥꯎꯅꯦ ꯍꯥꯏꯒ ꯍꯥꯏꯒꯅꯣ ꯑꯗꯨ ꯅꯪꯁꯨ
ꯔꯣꯅꯦꯜꯗꯣꯅ ꯈꯔ ꯏꯃꯥꯅ ꯄꯣꯛꯄꯗꯒꯤ ꯐꯖꯈ꯭ꯔꯦꯕ
ꯑꯁ
ꯑꯩꯅ ꯈ꯭ꯋꯥꯏꯗꯒꯤ ꯃꯅꯥꯎꯄꯤꯅꯦ ꯅꯪ ꯈꯪꯗ꯭ꯔ
ꯑꯗꯨꯅꯦ ꯌꯥꯝꯌꯥꯝꯕ ꯃꯥꯗꯤ ꯁꯤꯈ꯭ꯔꯦꯗꯅ ꯌꯨꯝꯗ ꯆꯠꯈ꯭ꯔꯦꯅꯦ ꯃꯥꯗꯤ
ꯑꯥꯎ ꯌꯨꯝꯗ ꯑꯁ ꯂꯥꯎ ꯇꯥꯔꯒ ꯂꯩꯔꯦꯗ ꯂꯥꯎ ꯇ ꯃꯦꯁꯤꯗꯤ ꯃꯦꯁꯤꯗꯤ ꯑꯩꯒꯤ ꯏꯃꯥꯅ ꯍꯥꯎ ꯄꯥꯇ ꯄꯤꯖꯔꯒ ꯂꯩ ꯍꯧꯖꯤꯛ ꯉꯁꯤ ꯁꯅꯥꯒꯅꯤꯅ ꯀꯔꯤ ꯀꯔꯤꯅꯣ ꯃꯥꯕꯨ ꯍꯤꯂꯤꯡ ꯇꯧꯕ꯭ꯔ ꯀ꯭ꯔꯤꯒ꯭ꯔꯥ ꯇꯧꯋꯦ ꯍꯧꯖꯤꯛ ꯑꯩꯅ ꯃꯄꯥꯟ ꯊꯣꯛꯑꯒ ꯀꯩꯅꯣ ꯇꯧꯕ
ꯈꯣꯡꯗ꯭ꯔꯣꯝ ꯆꯝꯐꯨꯠ ꯆꯥꯔ ꯂꯣꯏꯒꯅꯣ ꯃꯥꯕꯨꯗꯤ
ꯑꯁꯅꯔꯦꯜ ꯐꯧꯗꯤ ꯑꯩꯔ ꯃꯥꯏꯔꯦꯟ ꯆꯝꯐꯨꯠ ꯆꯥꯔꯒ ꯂꯩꯔꯦꯗ ꯃꯦꯁꯤꯗꯤ ꯃꯦꯁꯤ ꯉꯁꯤꯁꯨ ꯅꯥꯈ꯭ꯔꯦꯅ ꯄꯣꯛꯂ ꯀꯔꯤ ꯈꯔ ꯄꯤꯖꯔꯦ
ꯑꯩꯈꯣꯏꯗ ꯈꯔꯗꯤ ꯂꯦꯝꯃꯒꯤ ꯌꯥꯎꯈꯤꯕꯅꯦꯛꯇꯤ ꯍ ꯄꯤ ꯄꯤ ꯔꯛꯁꯤꯔꯥ ꯈꯪꯗꯦꯕꯣ
ꯍꯣꯏ ꯄꯤꯕꯤꯌꯣ ꯍꯧꯖꯤꯛ ꯐꯣꯟꯗ ꯊꯥꯔꯛꯑꯣꯅꯦ
ꯐꯣꯟ ꯐꯣꯇꯣꯗꯤ ꯀꯥꯞ ꯀꯥꯞꯇꯦꯅꯦ
ꯐꯣꯇꯣ ꯀꯥꯄꯇꯦ
ꯊ ꯊꯔꯥꯛ ꯀꯦꯅꯦ ꯍꯣꯔꯦꯟ
ꯎꯝ ꯊꯥꯔꯛꯑꯣ
ꯊꯥꯎꯗꯤ ꯈꯔ ꯌꯥꯝꯕꯅꯤꯀꯣ ꯃꯥ ꯍꯣꯔꯦꯟ ꯒꯦꯝ ꯁꯅꯥꯕꯗ ꯊꯤꯆꯤꯠꯇꯅꯀꯣꯅ
ꯄꯨ ꯑꯦ ꯑꯩ ꯗꯗꯥ ꯊꯣꯛꯂꯛꯑꯣ ꯑꯣꯏꯅ ꯀꯧꯔꯒ ꯂꯣꯏꯔꯦ
ꯊꯤ ꯆꯤꯠꯂꯒ ꯑꯃꯨꯛꯀ ꯑꯁ ꯒ꯭ꯔꯥꯎꯟ ꯃꯌꯥꯏꯗ ꯁꯅꯥ ꯊꯣꯛꯀ꯭ꯔꯥ ꯊꯣꯛꯔꯣꯏꯗꯒ
ꯃꯥ ꯃꯃꯥꯒꯤ ꯃꯃꯥꯅ ꯉꯁꯤ ꯀꯕꯤ ꯄꯤꯖꯕ꯭ꯔꯥ ꯍꯥꯏꯔꯒ ꯑꯩꯗꯤ ꯃꯥꯏ ꯊꯤꯕꯅ ꯂꯩꯔꯕ ꯏꯀꯥꯏ ꯕꯅ ꯁꯤꯗꯧꯔꯦꯕ
ꯆꯝꯐꯨꯠ ꯆꯥꯅꯕꯅꯦ
ꯏꯁ ꯒ꯭ꯌꯥꯟ ꯇꯥꯔꯛꯇ꯭ꯔꯦꯗ ꯑꯩꯁꯦ
ꯅꯥꯗꯣꯗꯤ ꯂꯧ ꯍꯧꯈ꯭ꯔꯕꯣ ꯃꯥꯕꯣ
ꯍꯥ
ꯂꯧ ꯆꯠꯄ ꯍꯧꯈ꯭ꯔꯕꯣ ꯔꯣꯅꯥꯟꯗꯣ ꯗꯣ
ꯑꯣ ꯑꯁ ꯁꯟꯒ ꯃꯕꯥꯅꯤ ꯆꯠꯂꯒ ꯂꯩꯕꯅꯦ ꯑꯩ ꯌꯥꯝ ꯅꯨꯡꯁꯤꯕꯅꯦ ꯑꯩ ꯃꯥꯕꯨ
ꯏꯔꯣꯏ ꯋ
ꯑꯗꯣ ꯅꯤꯃꯥꯔꯗꯤ ꯂꯧꯗ ꯑꯗꯨꯝ ꯇꯨꯝꯃꯒ ꯂꯩꯗ ꯍꯜꯂꯛꯇ꯭ꯔꯦꯗ ꯃꯥ ꯉꯝꯗꯕꯒꯤ ꯀꯥꯏꯑꯌꯦ ꯑꯗꯣ ꯃꯦꯁꯤꯟ ꯉꯁꯤꯅ ꯍꯌꯦꯡ ꯉꯝꯃꯗꯤ ꯃꯥꯁꯨ ꯑꯃꯨꯛ ꯍꯜꯂꯛꯀꯦ ꯍꯥꯏꯌꯦꯕ ꯑꯗꯨꯅ ꯏꯃꯥꯒ ꯑꯩꯒ ꯃꯦꯁꯤ ꯑꯩꯈꯣꯏ ꯑꯍꯨꯝ ꯈꯛꯇ ꯉꯥꯏꯔꯦ ꯆꯥꯛꯁꯨ ꯆꯥꯕ ꯅꯨꯡꯉꯥꯏꯗ꯭ꯔꯦ ꯕꯥꯅꯤ ꯍꯦꯛ ꯀꯛꯄ ꯂꯩꯔꯦꯕ
ꯑꯥ
ꯑꯩ ꯁꯦ ꯃꯅꯥꯎꯅꯨꯕꯤ ꯑꯣꯏꯕꯅꯤꯅ ꯅꯨꯡꯁꯨ ꯅꯨꯡꯉꯥꯏꯔꯦ ꯀꯞꯁꯨ ꯀꯞꯅꯤꯡꯉꯦ ꯏꯟꯖꯥꯡꯅ ꯍꯥꯎꯇꯕꯅꯦ ꯒꯤꯌꯥꯟ ꯇꯥꯔꯛꯇꯦꯗ
ꯂꯥꯏꯁꯇ ꯌꯦꯟꯁꯥꯡ ꯍꯥꯎꯇꯕꯩ ꯀꯥꯞꯂꯝꯃ ꯈꯪꯗꯦꯗ
ꯍꯦꯍꯥꯍꯥꯍꯥ ꯑꯁ ꯒ꯭ꯌꯥꯟ ꯇꯥꯗꯦꯗ ꯑꯩꯗꯤ ꯀꯩ ꯍꯥꯏꯗꯣꯏꯅꯣ
ꯃꯅꯥꯎꯕꯤ ꯑꯣꯏꯕꯁꯦ ꯑꯁ ꯌꯥꯝ ꯋꯥꯔꯝꯅꯦꯕꯣ ꯔꯣꯅꯥꯟꯗꯣ ꯃꯦꯁꯤꯒ ꯅꯤꯃꯥꯔꯒ ꯑꯣꯏꯕꯤꯕꯁꯦ
ꯑꯣ ꯍꯣꯔꯦꯟ ꯃꯊꯤ ꯐꯥꯏꯔꯛꯑꯒ ꯑꯩꯅ ꯑꯥꯁ ꯉꯁꯤ ꯀꯩ ꯆꯥꯕꯅꯣ ꯃꯥꯡꯉꯤ ꯃꯅꯥꯛꯇ ꯂꯩꯕꯁꯦ ꯌꯥꯝ ꯅꯝꯊꯤ ꯍꯥꯏꯔꯅꯤ ꯑꯩꯅꯥ ꯀꯩꯅꯣ ꯀꯩꯅꯣ ꯄꯤꯖꯕꯅꯦ ꯑꯩꯈꯣꯏ ꯗꯥꯗꯥ ꯑꯗꯨ ꯃꯥꯏ ꯍꯥꯏꯅꯨꯅ ꯂꯥꯎꯔꯛꯑꯒ ꯂꯣꯏꯔꯦ ꯀꯩꯅꯣ ꯃꯥ ꯕꯣꯜ ꯁꯥꯟꯅꯕ ꯏꯀꯥꯏꯒꯤꯅꯤ ꯍꯥꯏꯔ ꯂꯣꯏꯔꯦ
ꯉꯥꯔꯤꯒꯤ ꯉꯥꯔꯤꯒꯤ ꯁꯤꯡꯖꯨꯗꯣ ꯆꯥꯍꯟꯕ꯭ꯔꯣ ꯅꯪ
ꯍꯣꯏ ꯉꯥꯔꯤꯁꯨ ꯆꯥꯈ꯭ꯔꯦ ꯃꯥ ꯌꯦꯔꯨꯝꯁꯨ ꯆꯥꯈ꯭ꯔꯦ ꯑꯁ ꯀꯔꯤꯒꯤꯅ ꯆꯥꯊꯣꯛꯈ꯭ꯔꯦ ꯃꯥ ꯍꯧꯖꯤꯛ ꯇꯨꯝꯃꯒ ꯂꯩꯔꯦ ꯑꯩꯅ ꯍꯣꯔꯦꯟ ꯕꯣꯔꯣꯗ ꯑꯃꯨꯛ ꯅꯅꯥꯛꯇ ꯂꯛꯑꯒ ꯀꯩꯅꯣ ꯇꯧꯒꯦ ꯍꯥꯏꯕ ꯎꯝ ꯒ꯭ꯌꯥꯟ ꯇꯥꯔꯛ ꯅꯣꯡ ꯆꯨꯕ꯭ꯔꯥ ꯅꯣꯏꯁꯨ
ꯅꯣꯡ ꯉꯁꯥꯏ ꯆꯨꯋꯦ ꯍꯧꯖꯤꯛꯇꯤ ꯆꯨꯗ꯭ꯔꯦꯗ
ꯎꯝ ꯈꯨꯟꯇ ꯂꯩꯕ꯭ꯔꯥ ꯇꯝꯄꯥꯛ ꯂꯩꯕ꯭ꯔꯥ
ꯇꯝ ꯍꯥꯏꯕ ꯌꯥꯏ ꯇꯝꯄꯥꯛ ꯍꯥꯏꯔꯁꯨ ꯌꯥꯏ ꯆꯤꯡ ꯍꯥꯏꯔꯁꯨ
ꯎꯝ ꯑꯣ ꯑꯣ ꯃꯤ ꯑꯍꯨꯝꯅꯤꯅꯦ ꯅꯪꯒꯤꯁꯦ
ꯎꯝ ꯁꯅꯥ ꯂꯩꯕꯥꯛꯇ ꯀꯪꯂꯩꯄꯥꯛꯀꯤ ꯂꯝꯗ ꯂꯩꯕꯅꯤꯅꯦ
ꯑꯣ ꯑꯁ ꯒ꯭ꯌꯥꯟ ꯇꯥꯔꯛꯇ꯭ꯔꯦ ꯅꯣꯡ ꯈꯨꯆꯨꯗꯣ ꯀꯥꯡꯅ ꯌꯥꯝꯃꯦ ꯃꯄꯥꯟꯗ ꯂꯩꯕꯩꯀꯣ ꯁꯤꯗꯣꯔꯦ ꯑꯩ ꯒ꯭ꯌꯥꯟ ꯇꯥꯔꯛꯇ꯭ꯔꯦꯗ ꯊꯕꯛ ꯆꯠꯂꯒ ꯍꯜ ꯂꯥꯛꯑꯦ ꯆꯥꯛ ꯊꯣꯡꯉꯦ ꯅꯨꯄꯤꯒꯤ ꯄꯨꯟꯁꯤꯁꯦ ꯌꯥꯝ ꯋꯥꯏꯀꯣ
ꯑꯗꯨꯅꯦ ꯅꯅꯥꯎꯄꯥ ꯑꯍꯨꯝ ꯂꯩꯕꯗꯨ ꯑꯁ ꯌꯥꯝ ꯋꯥꯔꯛꯅꯤꯌꯦ
ꯑꯩꯒꯤ ꯍꯣꯏꯅꯦ ꯑꯩ ꯗꯗꯥꯅꯤꯅꯦ ꯑꯩ ꯏꯅꯥꯎ ꯅꯨꯄꯥ ꯃꯣꯏꯅ ꯆꯥꯛ ꯆꯥꯡ ꯅꯨꯃꯤꯠ ꯑꯃ ꯐꯥꯎ ꯊꯣꯡꯗꯦꯗ ꯑꯩꯈꯣꯏꯗꯤ ꯕꯣꯜ ꯁꯥꯟꯅꯕꯗ ꯈꯨꯠꯀ ꯈꯣꯡꯒ ꯂꯣꯏꯅ ꯅꯥꯔꯦꯅ ꯍꯥꯏꯕꯀꯣ ꯏꯤꯆꯟ ꯃꯂꯤꯁ ꯇꯧꯕꯤꯌꯣ ꯊꯕꯤꯛꯈꯤꯕꯈꯤꯕ ꯑꯗꯨꯝ ꯍꯥꯏꯌꯦꯕ ꯃꯣꯏꯗꯤ ꯑꯗꯨꯝ ꯍꯥꯏꯔ ꯂꯩꯑꯦ
ꯑꯗꯨꯅꯦ ꯃꯊꯣꯟꯗ ꯐꯨꯕ ꯌꯥꯗ꯭ꯔꯣ ꯁꯤ ꯉꯝꯗꯕꯗꯤ ꯍꯥꯏꯅ
ꯑꯁ ꯅꯨꯔꯦꯜꯗꯣꯒ ꯅꯩꯃꯥꯔꯗꯤ ꯈꯔꯗꯤ ꯆꯥꯒ꯭ꯔꯦꯍꯦ ꯑꯩꯈꯣꯏ ꯕꯕꯥꯅ ꯐꯨꯕꯗꯣ ꯑꯩꯅ ꯉꯥꯝꯃꯒ ꯂꯥꯛꯑꯣ ꯍꯥꯏ ꯍꯥꯏꯗ꯭ꯥꯔꯣ
ꯉꯝꯗꯥꯗꯤ ꯆꯥꯕ ꯇꯥꯕꯅꯦ ꯍꯥꯏꯕꯤꯕ ꯌꯥꯗ꯭ꯔꯣ
ꯑꯁ ꯃꯦꯁꯤꯗꯤ ꯅꯣꯛꯄꯁꯤꯗꯤ ꯅꯣꯛꯄꯁꯤꯗꯤ ꯑꯩꯅ ꯉꯝꯃꯦꯗꯅꯅ ꯂꯛꯅꯕꯁꯤꯗꯤ
ꯑꯩ -ꯑꯩ- ꯑꯩ ꯒ꯭ꯌꯥꯟ ꯇꯥꯔꯛꯇ꯭ꯔꯦꯗ
ꯅꯪꯅ ꯈꯔ ꯆꯥꯎꯔꯝꯅꯤꯅꯦ ꯃꯦꯁꯤꯗꯣ
ꯑꯣ ꯃꯦꯁꯤꯁꯨ ꯌꯥꯝ ꯅꯨꯡꯁꯤꯕꯅꯦ ꯃꯥꯙꯕ ꯏꯅꯣꯁꯦꯟ ꯌꯥꯝ ꯑꯣꯏꯌꯦꯕ ꯃꯁꯥ ꯌꯦꯡꯕ ꯀꯥꯟꯗ ꯃꯤꯅ ꯌꯥꯝ ꯅꯨꯡꯁꯤꯕꯤꯒꯣ ꯖꯥꯁꯅ ꯐꯥꯎ ꯃꯕꯨ ꯅꯨꯡꯁꯤꯌꯦ ꯑꯩꯉꫭꯟꯗꯒꯤ ꯖꯥꯁ ꯅꯐꯥꯎ ꯅꯨꯡꯁꯤꯌꯦ ꯍꯥꯏ ꯑꯗꯨꯃꯥꯏꯅ ꯍꯥꯏꯌꯦ ꯃꯥꯗꯤ
ꯎꯝ
ꯑꯦ ꯒ꯭ꯌꯥꯟ ꯇꯥꯔꯛꯇ꯭ꯔꯦꯗ ꯆꯥꯛ ꯂꯥꯝ ꯂꯥꯛꯑꯦꯗ ꯍꯧꯖꯤꯛ ꯅꯉꯣꯟꯗ ꯋꯥ ꯌꯥꯝ ꯉꯥꯡꯕꯩ ꯏꯅꯔꯖꯤꯀ ꯂꯣꯏ ꯆꯠ
ꯃꯈꯣꯡ ꯃꯔꯤꯒꯗꯤ ꯂꯩꯕꯤꯗ꯭ꯔꯣ ꯁꯤ ꯃꯦꯁꯤꯒ ꯔꯣꯅꯥꯜꯗꯣꯗꯣ
ꯑꯁ ꯃꯕꯥꯅꯤ ꯄꯩꯁꯥ ꯄꯣꯛꯄ ꯃꯐꯝ ꯂꯩꯅꯤꯗ ꯇꯔꯥꯔ ꯂꯩꯇꯔꯦ ꯃꯕꯥꯅꯤ ꯑꯩꯉꯣꯟꯗ ꯅꯤꯔꯒ ꯂꯩꯌꯦ ꯑꯩꯅ ꯊꯕꯛ ꯇꯧꯕꯅꯤꯅꯀꯣ ꯏꯆꯟ ꯅꯨꯄꯥ ꯇꯔꯥ ꯄꯤꯌꯣ ꯂꯨꯄꯥ ꯇ꯭ꯔꯥ ꯄꯤꯌꯣ ꯅꯨꯄꯥ ꯀꯨꯟ ꯄꯤꯌꯣ ꯑꯁ ꯑꯩꯅꯦꯅꯦ ꯈꯨꯄꯥ ꯑꯃ -ꯑꯃ ꯄꯤꯔꯒ ꯂꯨꯄꯥ ꯇꯔꯥ- ꯇꯔꯥ ꯄꯤꯕꯅꯦ ꯑꯩꯗꯤ
ꯑꯁ
ꯃꯆꯦ ꯑꯣꯏꯕꯒꯤꯀꯣ
ꯃꯪꯒꯟ ꯈꯔꯗꯤ ꯄꯤꯌꯨꯒ ꯍꯥꯏꯗ꯭ꯔꯣ
ꯒꯌꯥꯟ ꯇꯥꯔꯛꯇ꯭ꯔꯦꯗ ꯆꯥꯛ ꯂꯝꯃꯦ ꯅꯪꯒ ꯇꯧꯕꯁꯤ ꯒ꯭ꯌꯥꯟ ꯇꯗꯔꯦ- ꯒ꯭ꯌꯥꯟ ꯇꯗꯔꯦ
ꯍꯟꯅꯨꯕꯤꯒ ꯍꯟꯅꯨꯕꯤꯒ ꯇꯥꯏꯗ ꯇꯧꯔꯔꯕꯅꯤꯅ ꯑꯁ ꯋꯥꯃꯟꯕꯗ
ꯅꯣꯏ ꯃꯩ ꯂꯥꯛꯄ꯭ꯔꯥ
ꯂꯥꯏꯗ
ꯑꯣ ꯅꯣꯡ ꯆꯨꯑꯦꯀꯣ
ꯍꯧꯖꯤꯛꯇꯤ ꯆꯨꯗ꯭ꯔꯦ ꯉꯁꯥꯏ ꯆꯨꯏꯋꯦ
ꯑꯩꯈꯣꯏꯗꯤ ꯆꯨꯋꯦ ꯉꯁꯥꯏꯅ ꯆꯨꯗꯕꯤꯗ ꯃꯝꯃꯒ ꯂꯩꯕ ꯍꯧꯖꯤꯛꯇꯤ ꯏꯁꯣꯔꯅ ꯊꯥꯗꯠꯈ꯭ꯔꯦꯅꯦ ꯏꯁꯤꯡ
ꯑꯗꯨꯅꯤꯅꯦ
ꯑꯩꯅ ꯊꯥꯗꯔꯛꯀꯅꯣ ꯉꯁꯤꯗꯤ ꯕꯣꯜ ꯌꯦꯡꯒꯦ ꯍꯥꯏꯔꯒ ꯃꯥ ꯑꯩꯒꯤ ꯋꯥꯁꯨ ꯇꯥꯕꯤꯗꯦ ꯎꯝ ꯇꯨꯝꯅꯤꯡꯗ꯭ꯔꯦꯗ ꯅꯣꯏꯗꯤ ꯅꯣꯏꯗꯤ ꯅꯨꯄꯤꯒ ꯋꯥꯔꯤ ꯁꯥꯟꯅꯕꯗ ꯇꯨꯝꯃꯣꯏꯅꯦ ꯅꯣꯏꯗꯤ ꯑꯉꯥꯡ ꯉꯥꯈꯥꯁꯤ
ꯉꯥꯈꯥꯁꯤꯡꯒ ꯍꯥꯅꯨꯕ ꯑꯣꯏꯔ ꯀꯔꯤꯒꯤ ꯇꯨꯝꯅꯤꯡꯗꯕ꯭ꯔꯣ
ꯍꯥꯅꯨꯕ ꯑꯣꯏꯔꯦ ꯅꯪ
ꯍꯥꯅꯨꯕ ꯑꯣꯏꯗ꯭ꯔꯤꯌꯦ
ꯎꯕ ꯀꯥꯟꯗ ꯄꯨꯄꯨ ꯑꯣꯜꯂꯛꯇꯅꯀꯣ ꯅꯪ ꯆꯩ ꯑꯃ ꯄꯥꯏꯔ ꯏꯆꯟꯅꯨꯄꯤ ꯑꯗꯨꯃꯥꯏ ꯂꯥꯛꯑꯗꯤ ꯂꯣꯏꯔꯦꯍꯦ ꯀꯥꯡ ꯌꯥꯝꯕꯁꯤꯗ ꯑꯩꯗꯤ ꯁꯥꯎꯅꯤꯡꯉꯥꯏꯔ ꯍꯥꯥ
ꯀꯥꯡꯒ ꯈꯟꯅꯥꯎ ꯀꯩꯅꯣ
ꯅꯪ ꯍꯥꯏꯕꯤꯌꯨ ꯍꯧꯖꯤꯛ ꯂꯥꯛꯀꯅꯨ ꯍꯥꯏꯔꯦ
ꯑꯩꯅ ꯍꯥꯏ ꯇꯔꯣꯏꯅꯦ ꯃꯩꯗꯣ ꯃꯩꯗꯣ ꯂꯧꯊꯣꯛꯎꯔꯒꯦ ꯍꯦꯛꯇ ꯍꯨꯝꯖꯤꯜꯂꯨꯅꯤ ꯀꯩꯅꯣ
ꯒ꯭ꯌꯥꯟ ꯇꯥꯔꯛꯇ꯭ꯔꯦ ꯒ꯭ꯌꯥꯟ ꯇꯥꯔꯛꯇ꯭ꯔꯦ ꯑꯩꯁꯦ ꯑꯩꯁꯦ ꯈꯔ ꯈꯔ ꯆꯥꯛ ꯂꯥꯝꯃꯦ ꯈꯔ ꯈꯔ ꯆꯥꯛꯂꯥꯝꯃꯦ ꯈꯔ ꯈꯔ ꯇꯨꯝꯅꯤꯡꯉꯦ ꯈꯔ ꯈꯔ ꯆꯥꯛꯂꯥꯝꯃꯦ
ꯆꯥꯗꯔꯗꯤ ꯇꯨꯝꯈ꯭ꯔꯣꯕ ꯅꯪ ꯆꯥꯅꯤꯡ ꯍꯥꯎꯗꯦ ꯍꯥꯏꯔꯤꯗꯣ
ꯆꯥꯗ꯭ꯔꯗꯤ ꯌꯥꯔꯦꯅꯦ
ꯄ꯭ꯂꯦꯠ ꯑꯅꯤꯃꯨꯛ ꯆꯥꯒꯅꯤ ꯍꯥꯏꯔꯤꯁꯤ ꯑꯁ ꯂꯣꯏꯔꯦ ꯄ꯭ꯂꯦꯠ ꯑꯅꯤꯃꯨꯛ ꯆꯥꯒꯅꯤ ꯍꯥꯏꯖꯦ
ꯎꯝ ꯁꯤꯠꯂꯦ ꯑꯅꯤ ꯆꯥꯗ꯭ꯔꯗꯤ ꯌꯥꯂꯦ
ꯑꯁ
ꯎꯝ
ꯍꯥꯎꯕꯗꯤ ꯃꯥꯜꯂꯤꯗ ꯑꯅꯤ ꯖꯥꯅꯤꯒ ꯍꯥꯏꯗꯤ
ꯎꯝ ꯈꯔ- ꯈꯔꯗꯤ ꯍꯥꯎꯔꯝꯅꯤ ꯍꯥꯎꯇ꯭ꯔꯥꯗꯤ ꯀꯃꯥꯏ ꯆꯥꯒꯅꯤ
ꯑꯗꯨꯅꯤꯅꯦ
ꯑꯩꯈꯣꯏ ꯍꯥꯎꯗꯕ ꯆꯥꯗ꯭ꯔꯦꯗ
ꯑꯗꯨꯅꯦ ꯍꯥꯎꯗꯕ ꯆꯥꯗꯦ ꯋꯥꯔꯜ ꯀꯞ ꯂꯩꯕ ꯃꯇꯝꯅꯦ ꯐꯖ ꯐꯖꯅ ꯄꯤꯍꯜꯂꯨ ꯉꯁꯤꯗꯣ
ꯎꯝ ꯐꯖ ꯐꯖꯅ ꯄꯤꯌꯦ ꯃꯥꯗꯣ ꯆꯥꯛ ꯌꯥꯝ ꯆꯥꯔꯗꯤ ꯑꯃ ꯀꯩꯅꯣ ꯎꯝ ꯆꯦꯟꯕ ꯉꯝꯃꯣꯏ ꯍꯥꯏꯌꯦ
ꯑꯗꯨꯅꯦ ꯅꯅꯥꯎꯄꯥ ꯑꯍꯨꯝꯗꯣ ꯂꯥꯏꯔꯤꯛꯗꯤ ꯈꯔ ꯄꯪꯂꯝꯅꯤꯀꯣ
ꯎꯝ ꯑꯁ ꯑꯩꯅ ꯇꯥꯛꯄꯁꯤꯗꯤ ꯂꯥꯏꯔꯤꯛꯁꯨ ꯐꯦꯛꯇꯣꯛꯑꯒ ꯃꯣꯏꯅ ꯇꯥꯛꯄꯅꯦ ꯄꯡꯕꯒꯤ ꯈꯨꯄꯪꯁꯤꯗꯤ ꯂꯩꯇ꯭ꯔꯦ ꯇꯥꯛꯑꯦ ꯑꯗꯨꯝ ꯇꯥꯛꯑꯦ ꯑꯩꯗꯤ
ꯁꯨꯛꯍꯩ ꯍꯩꯔꯝꯃꯣꯏꯅꯦ ꯃꯣꯏ ꯑꯍꯨꯝꯗꯣ
ꯎꯝ ꯄꯪꯕꯁꯤꯗꯤ ꯅꯉꯣꯟꯗꯒꯤ ꯍꯦꯟꯅ ꯄꯡꯉꯦ
ꯑꯩꯅꯗꯤ ꯈꯔ ꯍꯩꯔꯝꯅꯤꯗ ꯃꯣꯏ ꯑꯍꯨꯝꯗꯒꯤꯗꯤ
ꯅꯪꯅ ꯈꯔ ꯄꯪꯕ꯭ꯔꯥ ꯃꯣꯏꯅ ꯈꯔ ꯄꯪꯕ꯭ꯔꯥ ꯒ꯭ꯌꯥꯟ ꯇꯥꯔꯛꯇ꯭ꯔꯦꯗ
ꯈꯔ ꯄꯡꯕꯒꯤ ꯕꯣꯜ ꯁꯥꯅꯍꯟꯕꯅꯦꯕ ꯃꯣꯏꯑꯍꯨꯝꯁꯦ
ꯎꯝ ꯎꯝ ꯎꯝ ꯑꯗꯨꯅꯦ ꯑꯁ ꯅꯦꯃꯥꯔꯗꯤ ꯅꯦꯃꯥꯔꯗꯤ ꯃꯈꯣꯡ ꯅꯥꯕꯒꯤꯀꯣ ꯑꯁ ꯃꯥꯂꯤꯁ ꯇꯧꯕꯗ ꯀꯞꯄꯁꯤꯗꯤ ꯀꯞꯄꯁꯤꯗꯤ ꯑꯩ ꯌꯥꯝ ꯅꯨꯡꯁꯤꯔꯛꯑꯦ ꯍꯥꯏꯕ ꯇꯥꯔꯦ ꯎꯝ ꯒꯌ꯭ꯥꯟ ꯇꯥꯔꯛꯇꯔꯦꯗ
ꯅꯦꯃꯥꯔ ꯅꯨꯄꯤꯒꯗꯤ ꯅꯣꯏ ꯂꯩꯃꯤꯟꯅꯔꯤꯔꯣ ꯅꯣꯏ ꯆꯞ ꯃꯅꯥ ꯂꯩꯃꯤꯟꯅꯕꯗꯣ ꯌꯨꯝ ꯌꯨꯝꯗ ꯂꯩꯕꯗꯣ
ꯎꯝ ꯎꯝ
ꯑꯣ ꯔꯣꯅꯥꯜꯗꯣꯒꯤꯁꯨ ꯂꯩꯃꯤꯅꯕ꯭ꯔꯣ
ꯍꯥ
ꯂꯩꯃꯤꯟꯅꯗ꯭ꯔꯣ ꯅꯣꯏ ꯑꯍꯨꯝꯃꯛ